ꯄ꯭ꯔꯣ
ꯇꯌꯦ ꯇꯌꯦ
ꯀꯩꯗꯧꯔꯤꯒꯦ
ꯇꯨꯝꯂꯒ ꯂꯩ
ꯀꯅꯥꯅ ꯇꯨꯝꯃꯨ ꯍꯥꯏꯒꯦ ꯍꯧꯖꯤꯛ
ꯀꯔꯤꯁꯨ ꯇꯥꯎꯅꯤꯡꯉꯥꯏ ꯂꯩꯇꯕꯒꯤꯦ ꯇꯣꯕꯅꯤꯗ
ꯑꯥ ꯆꯥꯛꯇꯤ ꯆꯥꯔꯕꯣ
ꯆꯥꯇ꯭ꯔꯤꯗ ꯅꯪꯗꯤ ꯄꯣꯏꯠ ꯆꯥꯡ ꯊꯣꯡꯅꯤ
ꯇꯅꯥꯕ
ꯊꯣꯡꯃꯗꯤ ꯂꯣꯏꯔꯕ
ꯀꯔꯤ ꯍꯤꯟꯖꯥꯡ
ꯌꯦꯟꯖꯥꯡꯅꯤ ꯊꯣꯟꯗ ꯑꯩ ꯏꯃꯥꯟꯅꯕꯒ ꯆꯥꯃꯤꯒꯅꯤ
ꯏ ꯇꯟꯕꯗꯣ
ꯅꯠꯇꯦꯗ ꯃꯥꯅ ꯆꯥꯃꯦꯟꯁꯦꯅ ꯍꯥꯏꯕꯒꯤ ꯌꯨꯝꯅꯤꯗ ꯆꯥꯛꯗꯤ ꯊꯣꯡꯕ ꯂꯣꯏꯔꯦ ꯅꯪꯗꯤ ꯆꯥꯔꯕ꯭ꯔꯣ
ꯑꯩꯁꯨ ꯆꯥꯔꯦ ꯆꯥꯕ ꯂꯣꯏꯔꯒ ꯑꯩꯁꯨ ꯍꯤꯞꯄꯦ ꯐꯃꯨꯡꯗ
ꯑꯁ ꯍꯤꯞꯀꯅꯨ ꯇꯨꯝꯈ꯭ꯔꯣ
ꯕ ꯇꯨꯝꯅꯉꯥꯏ ꯋꯥꯠꯂꯤꯦꯗ ꯃꯇꯝ ꯈꯔ ꯋꯥꯠꯂꯤꯦ
ꯉꯁꯤꯗꯤ ꯐꯨꯠꯕꯣꯜꯁꯨ ꯌꯦꯡꯅꯤꯡꯉꯥꯏ ꯂꯩꯇꯦ ꯀꯔꯤꯁꯨ ꯂꯩꯇꯦ ꯇꯣꯝꯈ꯭ꯔꯣ
ꯉꯁꯤ ꯐꯨꯠꯕꯣꯜ ꯁꯥꯟꯅꯔꯣꯏꯗ꯭ꯔꯣ
ꯀꯅꯥ ꯁꯅꯥꯒꯅꯤ ꯉꯁꯤ
ꯑꯇꯣꯞꯄ ꯁꯥꯟꯅꯕꯁꯨ ꯌꯦꯡꯕ ꯌꯥꯏꯅ
ꯀ꯭ꯔꯤꯀꯦꯠꯇꯤ ꯂꯩꯔꯝꯃꯁꯨ ꯌꯥꯏ
ꯑ ꯅꯪ ꯑꯗꯨꯝ ꯌꯦꯡꯖꯔꯣ ꯀ꯭ꯔꯤꯛꯀꯦꯠꯇꯤ
ꯀ꯭ꯔꯤꯀꯦꯠ ꯌꯦꯡꯒꯦꯔꯥ ꯄꯨꯛ ꯅꯥꯒꯦꯔꯥ ꯑꯗꯨ ꯍꯥꯏꯔꯗꯤ ꯑꯩꯗꯤ ꯄꯨꯛ ꯅꯥꯒꯦꯅ ꯂꯧꯅꯤ
ꯏꯁ ꯋꯥꯔꯤꯗꯤ
ꯁꯦꯡꯕꯅ ꯍꯥꯏꯗꯤ ꯀꯅꯥꯅ ꯀ꯭ꯔꯤꯛꯀꯦꯠ ꯌꯦꯡꯅꯤꯡꯉ ꯂꯩꯕ꯭ꯔꯣ ꯂꯥꯎꯕ꯭ꯔꯣ
ꯉꯁꯤ ꯀꯗꯥꯏ ꯆꯠꯀꯦ ꯀꯣꯂꯦꯖ ꯆꯠꯇꯄ꯭ꯔꯣ
ꯅꯠꯇꯦ ꯉꯁꯤ ꯑꯩꯒꯤ ꯏꯃꯥꯟꯅꯕꯒꯤ ꯀꯥ ꯊꯤꯕ ꯆꯠꯂꯦ ꯔꯦꯟꯗꯣ
ꯐꯗ
ꯝꯐꯥꯎꯗ
ꯑ ꯏꯝꯐꯥꯜꯗ ꯍꯥꯏꯔꯁꯨ ꯂꯩꯌꯦꯗꯅ ꯀꯗꯥꯏ ꯋꯥꯏꯗꯅꯣ ꯍꯥꯏꯕꯅꯤꯗ ꯖꯒꯥꯗꯣ
ꯊꯥꯡꯃꯥꯏꯕꯥꯟ ꯑꯦꯔꯤꯌꯥꯗ ꯊꯤꯕ ꯆꯠꯄꯅꯦ ꯀꯣꯂꯦꯖꯇ ꯂꯥꯛꯄꯗ
ꯑꯣ ꯑꯣ ꯑꯣ ꯔꯣꯡꯃꯥꯏꯂꯣ
ꯑꯩ ꯃꯥꯟꯅꯕꯗꯨꯔꯥ
ꯑꯥ
ꯍꯣꯏ ꯍꯣꯏ
ꯃꯁꯛ ꯐꯖꯕ꯭ꯔꯥ
ꯑꯩꯉꯣꯟꯗ ꯑꯩ ꯀꯦ ꯖꯤ ꯈꯔ ꯊꯤ
ꯑ ꯑꯦ ꯑꯦ ꯑꯦ ꯑꯦ ꯑꯦ
ꯀꯅꯣ ꯑꯩ ꯇꯧꯕꯁꯨ ꯀꯔꯤ ꯂꯩꯕꯒꯤꯔ ꯑꯩ ꯌꯥꯝ ꯊꯤꯕ꯭ꯔꯥ
ꯊꯤꯗꯦ ꯊꯤꯗꯦ ꯑꯁꯅ ꯌꯥꯝ ꯀ꯭ꯌꯨꯠ ꯑꯣꯏꯕꯗꯣ ꯂꯣꯏꯔꯦ ꯑꯁ ꯌꯥꯝꯅ ꯀꯔꯦ ꯍꯥꯏꯁꯤꯔꯥ ꯐꯖꯕꯗꯣ
ꯑꯐ ꯇꯔꯤꯁꯤꯗꯤꯟ ꯑꯋꯥꯔꯦ
ꯍꯣꯔꯦꯟ ꯑꯃꯨꯛꯀ ꯆꯥꯛ ꯌꯥꯝ ꯆꯥꯗꯅꯀꯣ ꯐꯔꯛ ꯇꯥꯅꯤꯍꯦ ꯅꯪ
ꯑꯩ ꯆꯥꯛ ꯆꯥꯔ ꯉꯁꯤ
ꯆꯥꯛꯇꯣ ꯌꯥꯝ ꯌꯥꯝ ꯆꯥꯎꯋ ꯑꯁ ꯅꯪꯅ ꯐꯖꯕꯗꯣ ꯂꯣꯏꯔꯦ ꯃꯤꯠꯀꯁꯦ ꯈꯞꯄ ꯅꯪꯗꯕꯅꯦ
ꯁꯤ ꯅꯨꯄꯤꯁꯤ ꯄꯨꯔꯥ ꯕꯤꯔꯥꯅꯤ
ꯕꯤꯔꯥ ꯅꯠꯇꯦ ꯑꯦꯝꯃꯤ ꯑꯁꯦꯡꯕ ꯍꯥꯏꯔꯒ ꯀꯔꯤꯅꯣ
ꯑꯣ ꯊꯗ ꯑꯣꯅꯨ
ꯋꯥꯊꯤ ꯅꯠꯇꯦ ꯋꯥꯔꯦꯝꯁꯨ ꯅꯠꯇꯦ ꯑꯁꯦꯡꯕ ꯍꯥꯏꯖꯕꯅꯦ ꯑꯩꯈꯣꯏꯗꯤ
ꯉꯁꯤ ꯅꯪ ꯀ꯭ꯔꯤ ꯇꯧꯔꯦ ꯌꯨꯝꯗ ꯂꯩꯕ꯭ꯔꯥ ꯅꯠꯇ꯭ꯔꯒ ꯀꯣꯏꯕ ꯆꯠꯄ꯭ꯔꯥ
ꯌꯨꯝꯗ ꯂꯩꯌꯦ ꯀꯣꯏꯕ ꯆꯠꯄꯒ ꯅꯪꯗꯦꯗ ꯌꯨꯝꯗ ꯂꯩꯅꯤꯉꯥꯏ ꯍꯣꯠꯅꯕ ꯀꯥꯟꯗ
ꯌꯨꯝꯗ ꯀꯔꯤ ꯀꯔꯤ ꯇꯧꯔꯒ ꯍꯤꯞꯂꯒ ꯂꯩꯕ꯭ꯔꯣ
ꯃꯇꯥꯡ ꯃꯔꯥꯡ ꯃꯔꯥꯡ ꯍꯤꯞꯄꯦꯛ ꯑꯗꯨꯒ ꯐꯤꯁꯨ ꯁꯨꯑꯦ ꯌꯨꯝꯁꯨ ꯁꯦꯡꯗꯣꯛꯑꯦ
ꯑꯁ ꯑꯩꯁꯨ ꯈꯨꯡꯎꯞ ꯁꯨꯅꯤꯡꯉꯥꯏ ꯂꯩꯕꯅꯤ ꯉꯁꯤ ꯑꯩ ꯔꯨꯝ ꯁꯦꯡꯉꯦ ꯑꯗꯨꯒ ꯑꯩꯒꯤ ꯕꯦꯠꯁꯤꯠ ꯁꯣꯏꯦ ꯑꯁꯤ ꯌꯥꯝ ꯋꯥꯜꯂꯤꯗ ꯍꯌꯦꯡ ꯈꯣꯡꯎꯞꯁꯨ ꯁꯨꯅꯤꯡꯉꯥꯏ ꯌꯥꯝ ꯂꯩ
ꯑ
ꯁꯨꯨꯔꯔꯣ
ꯑ ꯌꯥꯔ ꯑꯅꯤꯗ
ꯊꯕꯛ ꯂꯩꯇ꯭ꯔꯗꯤ ꯁꯨꯕ ꯌꯥꯕꯅꯤ
ꯑꯩꯒꯤꯁꯨ ꯐꯤꯔꯣꯜ ꯁꯨꯅꯤꯡꯉꯥꯏ ꯌꯥꯝꯃꯦ ꯁꯁꯨ ꯕ ꯇꯟꯗꯗꯅ ꯑꯗꯨꯝ ꯊꯝꯃꯤꯅꯦ
ꯁꯍ ꯅꯨꯄꯤ ꯑꯣꯏ ꯃꯟꯗꯩꯗ ꯑꯗꯨ ꯑꯣꯏꯔꯗꯤ
ꯅꯨꯄꯤ ꯑꯣꯏꯔꯁꯨ ꯊꯕꯛ ꯅꯨꯡꯇꯤꯒꯤ ꯇꯧꯕꯔꯗꯤ ꯋꯥꯏꯗꯅ
ꯍꯩꯃꯁ
ꯊꯕꯛꯒꯤ ꯊꯕꯛ ꯊꯕꯛꯒꯤ ꯌꯥꯝ ꯇꯥꯎꯕ ꯁꯥꯀꯣ ꯁꯤ ꯅꯨꯄꯤꯁ
ꯇꯧꯕꯅꯦ ꯑꯣꯍꯣ ꯅꯪ ꯈꯪꯗꯕ ꯃꯥꯜꯂꯦ ꯅꯣꯡꯃ ꯑꯩꯒ ꯑꯦ ꯑꯩꯈꯣꯏꯗ ꯂꯩꯕ ꯂꯥꯛꯑꯣꯅꯦ ꯑꯗꯨꯀꯥꯟꯗ ꯈꯪꯒꯅꯤꯅ
ꯏ
ꯊꯥꯖꯗ꯭ꯔꯤꯁꯤꯦ ꯌꯦꯡꯉꯣ
ꯕꯦꯔꯥꯅꯤ ꯉꯁꯤꯗꯤ ꯍꯥꯥ
ꯍꯌꯦꯡꯗꯤ ꯀꯗꯥꯏꯗ ꯆꯠꯀꯗꯕꯅꯣ
ꯍꯌꯦꯡꯁꯨ ꯑꯃꯨꯛ ꯊꯤꯕ ꯆꯠꯀꯅꯤ
ꯐꯪꯗ꯭ꯔꯤꯕꯣ
ꯍꯣꯏ ꯐꯪꯗꯤ
ꯀꯥ ꯀꯌꯥꯝ ꯆꯥꯎꯕꯅꯣ ꯑꯃꯈꯛꯇ ꯑꯣꯏꯗꯣꯏꯔꯣ ꯑꯅꯤ ꯑꯣꯏꯗꯣꯏꯔꯣ
ꯑꯣꯏꯒꯦꯔꯥ ꯍꯣꯏ ꯃꯣꯈꯜ ꯇꯁꯤꯤꯡ ꯂꯥꯟꯅꯤ
ꯑꯣ
ꯑꯃꯗꯤ ꯃꯣꯟ ꯍꯥꯟꯅ ꯑꯃ ꯄꯣꯠ ꯆꯩꯁꯤꯡꯗꯤ ꯔꯦꯟ ꯑꯃꯗ ꯊꯝꯈ꯭ꯔꯦ ꯑꯗꯨ ꯔꯦꯟꯗꯣ ꯌꯥꯝ ꯂꯥꯞꯄꯒꯤꯀꯣ
ꯑꯥ
ꯗꯤꯃꯨꯁꯀꯨꯜ ꯆꯤꯡꯃꯥꯏꯔꯣꯡ ꯀꯥꯡꯪꯉꯤꯅ
ꯈꯪꯉꯦ ꯈꯪꯉꯦ
ꯑꯗꯨ ꯃꯅꯨꯡꯗꯒꯤ ꯀꯣꯂꯦꯖ ꯂꯥꯛꯄꯗꯤ ꯄꯔꯥꯛ ꯇꯥꯃꯦ ꯀꯣꯂꯦꯖꯁꯨ ꯑꯌꯨꯛꯇ ꯄ꯭ꯔꯥꯛꯇꯤꯀꯥ ꯂꯕꯒꯤꯀꯣ
ꯑꯥ
ꯉꯥꯡꯅ ꯂꯥꯛꯇꯣꯏꯗꯤ ꯌꯥꯗꯦꯅ ꯅꯠꯇ꯭ꯔꯣ ꯑꯗꯨ ꯅꯨꯡꯇꯤꯗꯤ ꯘꯔꯤꯗ ꯇꯣꯡꯕ ꯉꯝꯔꯣꯏꯕ
ꯎꯝ
ꯑꯗꯨꯒꯤ ꯅꯥꯛꯄꯗ ꯐꯤꯕꯅꯤꯗ
ꯅꯪꯅ ꯍꯧꯖꯤꯛ ꯂꯩꯔꯤꯕ ꯃꯐꯝꯗꯨꯗꯗꯤ ꯂꯩꯇ꯭ꯔꯕ꯭ꯔꯣ ꯑꯇꯣꯞꯄ
ꯍꯣꯏ ꯑꯁ ꯑꯩꯒꯤ ꯒꯤ ꯂꯩꯇꯦ ꯍꯥꯏꯕꯗꯤ ꯃꯤꯅꯀꯣ
ꯎꯝ
ꯑꯋꯥꯒꯨꯝꯕ ꯆꯠꯂꯗꯤ ꯑꯗꯨꯝ ꯀꯔꯤ ꯍꯥꯏꯗꯔꯥ ꯑꯗꯨꯝ ꯕꯨꯛ ꯔꯦꯗꯤꯗ ꯇꯧꯔꯒ ꯂꯩꯅ ꯁꯤꯔꯦ ꯍꯥꯏꯁꯤꯗꯤ
ꯑꯣ ꯑꯣ ꯑꯣ
ꯑꯩꯈꯣꯏ ꯍꯧꯖꯤꯛ ꯂꯥꯛꯏꯕꯁꯤꯗꯤ ꯍꯣꯡꯁꯨ ꯍꯣꯡꯕ
ꯑꯥ
ꯑꯗꯨ ꯐꯦꯁꯤꯂꯤꯇꯤꯁꯨ ꯁꯨꯅ ꯄꯤꯕꯀꯣ ꯏꯁꯤꯡ ꯃꯥꯏ ꯐ꯭ꯔꯤꯅꯦꯕ
ꯑꯥ
ꯑꯩꯍꯣꯏꯒꯤꯗꯤ ꯇꯦꯞꯀꯤ ꯐꯥꯎꯔꯨꯝꯗ ꯊꯝꯃꯤ ꯑꯗꯨꯅ ꯅꯨꯡꯉꯥꯏ ꯅꯨꯡ ꯍꯣꯏ
ꯊꯥꯕꯗꯁꯨ ꯂꯩꯔꯝꯒꯅꯤ ꯏ
ꯑꯩꯈꯣꯏꯅ ꯂꯥꯏꯔꯤ ꯂꯩꯕꯤ ꯌꯥ
ꯔꯅꯗꯤ ꯂꯩꯅꯤꯡꯗꯦ ꯍꯥꯏꯕ꯭ꯔꯥ
ꯃꯃꯥꯟ ꯇꯥꯡꯉꯦ ꯑꯗꯨ ꯌꯣꯝꯁꯨ ꯐꯖꯗꯦ
ꯃꯃꯜ ꯃꯃꯜ ꯇꯥꯡꯗꯕꯁꯨ ꯌꯥꯝ ꯑ ꯈꯔ ꯈꯔ ꯈꯔ ꯂꯩꯕꯅꯦ ꯑꯁꯤ ꯑꯦꯁꯦꯝꯕ꯭ꯂꯤꯒꯤ ꯍꯣꯜ ꯃꯅꯤꯡꯅꯥꯅꯦ ꯑ
ꯑꯗꯨꯅꯦꯕ ꯑꯍꯦꯟꯅ ꯍꯥꯏꯔꯤꯁꯦꯀꯣ ꯃꯥꯅꯀꯣ
ꯑ
ꯃꯥꯅ ꯂꯥꯏꯅꯤꯡ ꯁꯨꯆꯦꯒꯤ ꯌꯨꯝꯗ ꯂꯩꯅꯤꯡꯕ
ꯅꯠꯇ꯭ꯔꯁꯨ ꯌꯥꯏꯌꯦꯅ ꯍꯣꯏ ꯃꯣꯏꯒꯤ ꯑꯄꯥꯝꯕ
ꯍꯣꯏ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
ꯍꯣꯏ ꯍꯈꯣꯏꯅ ꯂꯥꯏꯅꯤꯡꯉꯥꯏꯒꯤꯁꯨ ꯅꯠꯇꯕꯒꯤꯀꯣ
ꯑ
ꯅꯪ ꯀꯔꯤ ꯃꯊꯦꯜ ꯊꯣꯡꯉꯦ ꯉꯁꯤ
ꯑꯩ ꯉꯁꯤ ꯁꯟ ꯆꯥꯏ ꯁꯟꯁꯥ
ꯆꯥꯕ ꯂꯣꯏꯔꯕ꯭ꯔꯣ
ꯂꯦ ꯍ
ꯑꯁ ꯀꯥꯎꯁꯨ ꯀꯥꯎꯗꯅ
ꯑꯩ ꯆꯥꯕ ꯀꯥꯟꯗ ꯅꯍ ꯁꯪꯒꯗ꯭ꯔꯕ ꯑꯗꯨꯒꯤꯅꯦ
ꯋꯥꯔꯤꯁꯨ ꯇꯥꯕ ꯅꯨꯡꯉꯥꯏꯇꯦꯗ ꯃꯇꯣꯝꯗ ꯆꯥꯕꯗꯤ ꯅꯨꯡꯉꯥꯏꯇꯦ ꯍ ꯍꯥꯏꯁꯨ ꯍꯥꯏꯗꯣꯛꯇ꯭ꯔꯤꯕ ꯑꯗꯨꯁꯨ ꯍꯧꯖꯤꯛꯅ ꯑꯩꯅ ꯍꯥꯡꯕ ꯃꯇꯝꯗ ꯍꯥꯏꯅꯤ
ꯅꯧꯃ ꯄꯨꯟꯅ ꯐꯖꯅ ꯊꯣꯡꯉꯒ ꯆꯥꯃꯤꯟꯅꯔꯁꯦ
ꯑꯗꯨꯒꯤ ꯋꯥꯔꯤꯗꯤ ꯆꯍꯤ ꯇꯔꯥ ꯃꯊꯪ
ꯆꯍꯤ ꯇꯔꯥ ꯑꯣꯏꯔꯗꯤ ꯅꯨꯄꯤ ꯑꯉꯥꯡ ꯄꯨꯔꯛꯛꯇꯣꯏ ꯃꯥꯜꯂꯦ ꯅꯪꯗꯤ
ꯍꯨ ꯂꯩꯕꯁꯨ ꯌꯥꯏ
ꯎꯝ
ꯀꯗꯥꯏꯗꯒꯤ ꯅꯨꯄꯤ ꯑꯉꯥꯡꯁꯦ
ꯑ
ꯍ ꯅꯨꯄꯤ ꯑꯃ ꯐꯥꯎ ꯎꯗꯦꯅꯤ ꯑꯩꯒꯤꯗꯃꯛꯇ ꯏꯁ ꯅꯪꯒꯤ ꯅꯦꯠ ꯋꯥꯛ ꯅꯨꯉꯥꯏꯇꯕꯒꯤꯔꯣ
ꯀꯔꯤꯒꯤꯔꯣ
ꯍꯧꯖꯤꯛꯇꯛꯇꯤ ꯐꯖꯅ ꯇꯥꯛꯑꯦ
ꯐꯖꯅ ꯇꯥꯗꯕ꯭ꯔꯕ ꯈꯣꯟꯖꯦꯜꯁꯦ ꯇꯥꯕ꯭ꯔꯥ ꯍꯧꯖꯤꯛꯇꯤ ꯇꯥꯕ꯭ꯔꯣ ꯑꯩꯗ ꯈꯣꯏꯖꯗ